ꯇꯥꯕ꯭ꯔꯣ
ꯇꯥꯏꯌꯦ
ꯀ꯭ꯔꯤꯔꯣ ꯉꯁꯤꯗꯤ ꯏꯊꯥ ꯊꯥꯖꯗꯅ ꯀꯣꯜ ꯇꯧꯔꯛꯏꯅꯦ
ꯑ ꯅꯨꯡꯇꯤꯒꯤ ꯇꯧꯕ ꯁꯔꯨꯕꯨꯗꯤ ꯏꯊꯥ ꯊꯥꯖꯗꯕ ꯑꯗꯨꯝ ꯇꯧꯔꯕꯅ ꯐꯠꯇ꯭ꯔꯣ
ꯍꯣꯏꯅꯦ ꯑꯗꯨꯕꯨꯗꯤ ꯑꯩꯗꯤ ꯆꯥꯛ ꯆꯥꯊꯣꯛꯔꯒ ꯑꯗꯨꯝ ꯂꯩꯔꯤ ꯍꯧꯖꯤꯛꯁꯦ
ꯄꯦ ꯑꯦꯟꯖꯥꯡ ꯆꯥꯔꯒꯦ ꯀ꯭ꯔꯤ ꯑꯦꯟꯖꯥꯡ ꯆꯥꯔꯒꯦ ꯍꯥꯏꯔꯒꯣ
ꯑꯩꯈꯣꯏꯒꯤ ꯌꯦꯟꯖꯥꯡꯗꯣ ꯉꯁꯤꯁꯦ ꯑꯥꯂꯨ ꯆꯥꯏꯌꯦꯕꯀꯣ ꯑꯂꯨꯒꯣ ꯁꯥ ꯎ
ꯑꯁ ꯌꯥꯝ ꯐꯩꯀꯣ ꯑꯩꯈꯣꯏꯗꯤ ꯁꯥ ꯃꯁꯛꯐꯥꯎ ꯈꯪꯗ꯭ꯔꯦ
ꯅꯣꯏꯁꯨ ꯆꯥꯔꯝꯒꯅꯤꯗ ꯑꯍꯧꯕꯗꯤ ꯇꯥꯏꯑꯦ ꯆꯥꯔꯝꯒꯅꯤꯗ
ꯁꯥ ꯃꯁꯥ ꯎꯗ꯭ꯔꯦ ꯑꯃꯨꯛ ꯀꯨꯏꯈ꯭ꯔꯦ ꯎꯗꯕ
ꯇꯥꯎꯕ ꯇꯥꯎꯑꯣꯕ ꯑꯩ ꯉꯁꯤꯁꯦ ꯏꯊꯥ ꯊꯥꯖꯗꯅ ꯄꯥꯎ ꯐꯥꯎꯅꯕꯅꯦ ꯑꯃꯗꯨꯒ
ꯉꯁꯤꯔꯅꯦ
ꯑꯥꯎ
ꯍꯧꯖꯤꯛ
ꯍꯧꯖꯤꯛ ꯅꯠꯇꯦ ꯉꯥꯁꯤ ꯍꯧꯖꯤꯛ ꯅꯠꯇꯦ ꯉꯁꯥꯏ
ꯑꯦ ꯑꯁꯦꯡꯕꯔꯣꯅꯦ
ꯍꯣꯏ
ꯑꯦꯁ ꯊꯥꯖꯗꯦꯗ
ꯑꯁꯦꯡꯕꯅꯦ ꯑꯩ ꯌꯥꯝ ꯍꯔꯥꯎꯔꯥ ꯖꯠꯅꯤ
ꯀꯔꯤ ꯍꯥꯏꯔꯛꯄ꯭ꯔꯥ ꯑꯗꯨꯗꯤ
ꯅꯨꯡꯉꯥꯏꯔꯤꯕ꯭ꯔꯣ ꯍꯌꯦ ꯑꯩꯅ ꯍꯣꯏ ꯍꯥꯏꯔꯒ ꯆꯥꯛ ꯆꯥꯈ꯭ꯔꯦ ꯍꯥꯏꯕ
ꯎꯝ
ꯑꯗꯨ ꯑꯩꯅ ꯅꯣꯏꯒꯤ ꯆꯥꯛ ꯔꯕꯔꯣ ꯍꯥꯏꯔꯒ ꯆꯥꯈ꯭ꯔꯦ ꯍꯥꯏꯌꯦ ꯃꯥꯁꯨ ꯑꯗꯨ ꯇꯔꯤꯛ ꯄꯥꯔꯣ ꯀꯧꯕ ꯑꯦꯛꯖꯥꯝ ꯄꯈꯥ ꯂ ꯅꯛꯈ꯭ꯔꯦ ꯍꯥꯏꯔꯒ ꯑꯗꯨꯝ ꯊꯝꯗꯣꯛꯈ꯭ꯔꯦ
ꯌꯥꯝ ꯅꯣꯛꯅꯤꯡꯉꯦꯍꯦ
ꯅꯣꯛ ꯅꯤꯡꯔꯝꯒꯅꯤꯌꯦ ꯅꯪꯗꯤ
ꯍꯥꯥ
ꯅꯪꯗꯤ ꯅꯣꯠꯅꯤꯡꯔꯝꯒꯌꯦ ꯑꯩ ꯌꯥꯝ ꯅꯨꯡꯉꯥꯏꯇꯦ
ꯀꯔꯤ ꯇꯧꯕ꯭ꯔꯅꯦ ꯁꯤꯡꯖꯨ ꯆꯥꯅꯤꯡꯉꯦꯗ
ꯂꯥꯏꯕꯤꯔꯣ ꯁꯦꯝꯕꯤꯒꯦ ꯆꯥꯁꯦ
ꯅꯪ ꯂꯩꯕꯤꯔꯣ ꯑꯩ ꯁꯦꯝꯕꯤꯒꯦ ꯅꯣꯏꯅ ꯁꯦꯝꯕ ꯍꯥꯎꯇꯕꯗꯣ ꯑꯩꯅ ꯁꯦꯝꯕꯗꯨꯅ ꯍꯥꯎꯋꯦ ꯑꯗꯨꯅ
ꯑꯗꯨ ꯑꯗꯨ ꯍꯣꯏ ꯍꯣꯏ ꯑꯗꯨ ꯑꯗꯨꯅ ꯅꯪꯅ ꯅꯪꯅ ꯂꯥꯎꯁꯨ ꯂꯥꯎꯊꯣꯛꯑꯣ ꯅꯪꯅ ꯁꯦꯝꯁꯨ ꯁꯦꯝꯈ꯭ꯔꯣ ꯑꯗꯨꯗꯤ
ꯑ ꯎ ꯂꯧꯊꯣꯛꯅꯤꯡꯉꯥꯏ ꯄꯩꯁꯥ ꯂꯩꯗꯕꯒꯤꯅꯦ ꯂꯩꯔꯗꯤ ꯑꯁ ꯅ ꯍꯥꯟꯅ ꯆꯥꯈ꯭ꯔꯦ
ꯎ ꯑꯣꯏꯔꯝꯃꯅꯤ ꯇꯧꯔꯝꯃꯅꯤ
ꯑꯁ ꯀꯅꯥ ꯀꯅꯥ ꯀꯗꯥꯏꯗꯒꯤ ꯍꯨꯏꯔꯥ ꯄꯨꯔꯥ ꯑꯗꯨꯅ
ꯏꯃꯥꯟꯅꯕꯤꯅꯦ ꯍꯣꯏ ꯅꯠꯇꯦ
ꯑꯩꯗꯤ ꯀꯔꯤ ꯃꯤ ꯃꯈꯣꯟ ꯇꯥꯏ ꯇꯥꯟꯂꯦꯀꯣ
ꯅꯪꯒꯤ ꯃꯈꯣꯟꯁꯨ ꯇꯥꯏꯔꯗ ꯇꯨꯃꯤꯟꯅ ꯈꯔ ꯇꯨꯃꯤꯟꯅ ꯉꯥꯎꯔꯛꯒꯅꯨ ꯅ ꯁꯛꯇꯨꯒ ꯅꯪꯒꯤꯁꯨ ꯂꯣꯏ ꯇꯥꯈ꯭ꯔꯦ ꯈꯪꯕ꯭ꯔꯥ
ꯊꯝꯈ꯭ꯔꯒꯦ ꯅꯪꯁꯨ ꯇꯥꯏꯅ
ꯅꯪꯒ ꯂꯩꯔ ꯂꯩꯕ꯭ꯔꯥ ꯑꯃꯄꯅꯥ ꯁꯣꯇꯣꯔꯕꯅ
ꯊꯣꯛꯇꯦꯅ
ꯊꯣꯛꯑꯣꯋꯦ ꯊꯣꯡ ꯊꯤꯡꯉꯤꯟ
ꯀꯔꯤ
ꯑꯁ ꯂꯣꯏ ꯇꯥꯈ꯭ꯔꯦ ꯂꯣꯏ ꯇꯥꯈ꯭ꯔꯦ
ꯑꯁꯤ ꯅꯨꯄꯤꯁꯦ ꯆꯩ ꯆꯥꯔꯅꯦ
ꯐꯨꯅꯤꯡꯉꯦ ꯃꯩꯒꯤ ꯃꯋꯥ ꯎꯅꯔꯒ
ꯃꯋꯥꯕꯨꯔꯥ?
ꯍꯣꯏꯅꯦ
ꯑꯁ ꯃꯋꯥꯒ ꯀꯔꯤ ꯍꯥꯏꯈ꯭ꯔꯕ꯭ꯔꯥ ꯑꯃꯨꯛ?
ꯈꯪꯗꯦ ꯃꯋꯥ ꯉꯦꯟꯗꯠ ꯎꯝ ꯉꯥꯡꯅꯁꯦ ꯍꯥꯏꯕ ꯃꯟꯂꯦ ꯄꯥꯎ ꯐꯥꯎꯅꯁꯦ ꯍꯥꯏꯕ꯭ꯔ ꯃꯋꯥꯗꯨꯅ ꯌꯥꯗꯕꯒꯤꯔ ꯈꯪꯗꯦ
ꯑꯣ ꯗꯨꯗꯤ ꯈꯪꯗ꯭ꯔꯦ ꯈꯪꯖꯗꯠꯔꯦ
ꯈꯪꯖꯗꯦ ꯈꯪꯖꯗꯦ ꯃꯣꯏꯒꯤꯁꯦ ꯈꯠꯅꯕ ꯉꯥꯛꯇ ꯊꯨꯡꯅꯒꯦꯔ ꯊꯨꯡꯅꯔꯣꯏꯗ꯭ꯔ ꯈꯪꯗ꯭ꯔꯦ ꯃꯕꯟꯅꯤꯒꯤꯁꯦ꯫
ꯑꯗꯨꯅꯦ ꯑꯥꯏ ꯑꯦꯛꯖꯝ ꯑꯦꯛꯖꯥꯝ ꯍꯥꯏꯌꯦ ꯄ꯭ꯔꯦꯛꯈꯥ ꯎꯝ ꯂꯣꯏꯔꯒ ꯌꯨꯝ ꯆꯠꯅꯤꯡꯈ꯭ꯔꯦꯗ
ꯆꯠꯅꯤꯡꯈ꯭ꯔꯦ ꯆꯠꯅꯤꯡꯈ꯭ꯔꯦ
ꯑꯁꯤꯗ ꯂꯩꯕꯁꯦ ꯄꯩꯁꯥꯁꯨ ꯂꯩꯇꯕꯅꯤꯅ ꯋꯥꯏ ꯌꯦꯕ
ꯎꯝ ꯍꯦ ꯑꯥꯍꯦ ꯅꯪꯒꯤ ꯃꯤꯡ ꯀꯧꯔꯛꯈꯦ ꯇꯧꯋꯦ ꯅꯍꯥꯟ ꯑꯝ ꯑꯩꯒꯤ ꯏꯋꯥꯒ ꯄꯣꯛ ꯐꯎꯅꯕꯗ ꯅꯪ ꯃꯥꯅ ꯃꯥꯒꯤ ꯃꯃꯤꯡ ꯑꯁꯥꯡꯕ ꯍꯥꯏꯌꯦꯀꯣ ꯑꯁꯦꯡ ꯑꯁꯦꯡꯕ?
ꯍꯣꯏ
ꯑꯗꯨꯗꯣ ꯑꯃꯨꯛꯀꯥ ꯉꯁꯤꯁꯦ ꯑꯃꯨꯛꯀꯥ ꯂꯣꯏ ꯀꯠꯊꯠꯂꯒ ꯂꯩꯔꯝꯕ ꯋꯥꯅꯦ ꯑꯩꯅ ꯍꯧꯖꯤꯛ ꯑꯃꯨꯛ ꯄꯥꯕ ꯃꯇꯝꯗꯁꯦ
ꯅꯍꯥꯟꯗꯒꯤ ꯀꯠꯊꯠꯈ꯭ꯔꯕꯅꯦ ꯅꯪ ꯈꯪꯗꯕ꯭ꯔꯥ?
ꯑꯣ ꯑꯃꯨꯛꯀꯥ ꯀꯠꯊꯠꯈ꯭ꯔꯕ ꯃꯥꯅ ꯑꯗꯨꯗꯨ ?
ꯎꯝ ꯑꯗꯨꯒ ꯃꯥꯒꯤ ꯃꯤꯡ ꯑꯠ ꯇꯦꯟꯕꯗꯣ ꯑꯗꯨ ꯊꯥꯔꯛꯑꯒ ꯑꯁꯤ ꯀꯧꯋꯣ ꯍꯥꯏꯔꯒ ꯑꯃꯗꯣ ꯎꯝ ꯀꯛꯊꯛꯑꯦ ꯍꯥꯏꯕꯅꯦ꯫
ꯑꯣ ꯌꯥꯝ ꯅꯨꯡꯉꯥꯏꯇꯦꯗ ꯀ꯭ꯔꯤ ꯀꯠꯊꯠꯕꯀꯣ ꯃꯥꯃꯤꯡ ꯌꯥꯝ ꯅꯨꯡꯉꯥꯏꯕ ꯌꯥꯝ ꯐꯥꯕꯒꯨꯝꯕ ꯃꯤꯡ
ꯃꯠꯇꯨꯒꯤꯗꯤ ꯐꯔꯝꯒꯅꯤꯅ ꯍꯤ ꯍꯤ ꯍꯤ
ꯑꯁ ꯃꯒꯤ ꯃꯠꯇꯨ ꯂꯩꯕ ꯃꯥꯜꯂꯦ ꯑꯩ ꯌꯥꯝ ꯅꯨꯡꯉꯥꯏ
ꯅꯪ ꯃꯇꯨ ꯅꯠꯇ꯭ꯔꯣ?
ꯔꯤ
ꯊꯤꯐꯥꯏꯅꯤꯡ ꯉꯦꯗꯥ
ꯀꯔꯤꯔꯣꯜ ꯑꯩ ꯌꯝ ꯋꯥꯏꯇꯦ ꯑꯁ ꯀꯥꯞꯅꯤꯡꯉꯦ ꯉꯤꯁꯤꯒꯤ ꯅꯨꯃꯤꯠ ꯍꯥꯏꯕꯁꯦ
ꯀꯞꯄꯣ ꯀꯞꯄꯣ ꯀꯞꯅꯤꯡꯉꯗꯤ
ꯀꯥꯞꯀꯅꯤ ꯍꯧꯔꯦꯟ ꯑꯩ ꯂꯥꯏꯔꯤꯛ ꯄꯥ ꯂꯥꯏꯔꯤꯛ ꯄꯥꯔꯒ꯫ ꯃꯥꯅ ꯑꯩꯉꯣꯟꯗ ꯄꯥꯎ ꯐꯥꯎꯅꯕ꯭ꯔꯥ ꯐꯥꯎꯅ ꯃꯠ ꯅꯠꯇꯕ꯭ꯔꯥ ꯑꯩ ꯉꯥꯏꯗꯣꯏꯅꯦ ꯐꯎꯅꯅꯤꯉꯥꯏ ꯈꯟꯗ꯭ꯔꯦ ꯃꯨꯛꯀꯥ ꯃꯁꯦ ꯅꯨꯄꯤꯗꯨꯒ ꯃꯅꯦ ꯃꯥꯒꯤ ꯃꯈꯣꯟ ꯐꯖꯕꯗꯣ ꯑꯁ
ꯑꯗꯨꯅꯦ ꯅꯪ ꯍꯧꯖꯤꯛ ꯎꯝ ꯎꯝ ꯊꯥꯔꯒ ꯅꯪꯒꯤ ꯃꯈꯣꯟꯗꯣ ꯇꯥꯅꯤꯡꯉꯦ ꯑꯃꯔꯛ ꯊꯥꯔꯛꯑꯣ ꯍꯥꯏ
ꯀꯩꯅꯣ ꯂꯟꯕ ꯁꯥꯕꯗꯣ ꯄꯥꯏꯈꯠꯂꯁꯨ ꯂꯟꯕ ꯁꯥꯕ ꯄꯥꯏꯈꯠꯇ꯭ꯔꯁꯨ ꯂꯟ
ꯑꯗꯨꯅ ꯐꯠꯇ꯭ꯔꯣ
ꯅꯪꯁꯦ ꯑꯩꯅ ꯇꯧꯔꯛꯄꯁꯦ ꯃꯁꯦ ꯑꯗꯨꯝ ꯌꯦꯡꯂꯒ ꯂꯩꯕꯅꯦ ꯃꯥ ꯅꯪꯒꯤ ꯋꯔꯤ ꯅꯪꯁꯦ ꯇꯧꯔꯣꯏ ꯍꯥꯏꯕ ꯑꯩ ꯈꯪꯉꯦ ꯑꯩꯒꯤ ꯑꯣꯏꯕꯒꯤ ꯇꯧꯑꯣ ꯇꯧꯑꯣ ꯍꯥꯏꯕꯅꯤ ꯅꯪꯅ ꯈꯪꯉꯤ
ꯑ ꯑꯩ ꯑꯩꯗꯤ ꯇꯧꯋꯦꯗꯅ ꯍꯥꯏ ꯍꯥꯏꯕꯁꯨ ꯊꯥꯖꯗꯕ ꯅꯪꯁꯦ
ꯅꯪ ꯇꯧꯕ꯭ꯔꯣꯅꯦ
ꯎꯝꯧ ꯃꯥꯅ ꯇꯧꯔꯛꯄꯅꯦ ꯑꯩꯒꯤꯗꯤ
ꯅꯣꯏꯒꯤꯗꯤ ꯁꯨꯃꯥꯏꯅ ꯇꯧꯋꯗꯅ ꯑꯩꯈꯣꯏꯒꯤꯗꯤ ꯁꯨꯃꯥꯏꯅ ꯇꯧꯗꯦ
ꯑꯦ ꯐꯥꯔꯁꯇ ꯑꯩꯅ ꯅꯤꯕꯗꯨꯗꯤ ꯑꯩꯅ ꯅꯤꯑꯦꯗꯅ
ꯑꯗꯣ ꯑꯩꯁꯨ ꯑꯩꯁꯨ ꯑꯍꯥꯟꯕꯗ ꯑꯩꯅ ꯇꯧꯔꯛꯏꯗꯅ ꯇꯧꯋꯤꯗꯅ
ꯍꯝ
ꯌꯥꯝ ꯅꯨꯡꯉꯥꯏꯇꯦ ꯄꯨꯟꯁꯤꯁꯦ ꯑꯩꯈꯣꯏꯅ ꯄꯥꯝꯕ ꯃꯤꯅ ꯑꯩꯈꯣꯏꯕꯨ ꯄꯥꯝꯗꯕꯁꯦ ꯌꯥꯝ ꯅꯨꯡꯉꯥꯏꯇꯦ
ꯍꯣꯏ ꯑꯗꯨꯅꯦ ꯂꯩꯕꯛꯇ ꯇꯝꯔꯝꯗꯕ ꯍꯥꯏꯕꯗꯣ ꯑꯩꯁ
ꯑꯗꯨ ꯌꯥꯔꯣꯏ ꯑꯗꯨ ꯌꯥꯔꯣꯏ
ꯇꯝꯔꯝꯃꯦ ꯍꯥꯏꯌꯣ
ꯊꯨꯅꯒꯗꯕꯅꯦ ꯊꯨꯅꯒꯗꯕꯅꯦ ꯏꯕꯅꯤꯁꯦ
ꯊꯨꯡꯅꯒꯅꯤ ꯊꯨꯡꯅꯒꯅꯤ ꯉꯥꯏꯌꯨ ꯉꯥꯏꯕ ꯉꯥꯏꯕ ꯍꯥꯏꯌꯣ ꯑꯗꯨꯗꯤ ꯌꯥꯒꯅꯤ ꯉꯥꯏꯉꯝꯗꯕ ꯇꯧꯒꯅꯨ ꯈꯪꯕ꯭ꯔꯥ
ꯉꯥꯏ ꯏꯃꯥꯟꯕꯒꯤ ꯉꯥꯏꯅꯤꯡꯗ꯭ꯔꯦ ꯑꯩꯁꯦ ꯑꯁꯦꯡꯕꯁꯨ
ꯢꯁ ꯢꯁ ꯢꯁ ꯢꯁ ꯎꯝ ꯍꯞꯇꯥ ꯑꯃꯐꯥꯎ ꯐꯥꯔꯣꯏ ꯅꯪ ꯉꯥꯏꯕꯗꯣ
ꯊꯥ ꯑꯃ ꯐꯥꯔꯦ ꯕꯦꯃꯥ ꯈꯪꯕ꯭ꯔꯥ ꯊꯥ ꯑꯃ ꯐꯥꯔꯦ ꯑꯩꯅ ꯃꯥꯕꯨ ꯅꯨꯡꯁꯤ ꯄꯥꯝꯂꯞꯄꯁꯦ
ꯑꯗꯣ ꯊꯥ ꯑꯃꯗꯨꯗꯤ ꯅꯪꯅ ꯇꯧꯗꯕꯅꯤꯅ ꯗꯤ ꯈꯪꯗꯦꯗꯅ ꯑꯗꯣ ꯅꯪ ꯇꯧꯔꯒ ꯅꯨꯃꯤꯠ ꯑꯅꯤ ꯑꯍꯨꯝ ꯑꯅꯤꯕꯨ ꯑꯅꯤ ꯑꯗꯨꯃꯥꯏ ꯈꯛꯇꯅꯦꯗꯅ ꯍꯞꯇꯥ ꯑꯃꯐꯥꯎ ꯐꯥꯗ꯭ꯔꯒ ꯉꯥꯏꯕ ꯉꯝꯗ꯭ꯔꯦꯒꯥꯏꯅ ꯑꯗꯨꯕꯨ ꯋꯥꯔꯕ
ꯃꯥ ꯑꯩꯅ ꯑꯩꯅ ꯉꯥꯡꯗ꯭ꯔꯁꯨꯅꯦ ꯃꯥ ꯈꯪꯕꯅꯦꯕ ꯃꯥ ꯈꯔ ꯈꯔ ꯈꯪꯈ꯭ꯔꯕꯅꯦꯕ ꯑꯩꯅ ꯃꯥꯕꯨ ꯑꯗꯨꯝ ꯌꯦꯡꯕꯒꯤ ꯑ ꯃꯥꯁꯨ ꯑꯗꯨꯝ ꯌꯦꯡꯉꯛꯄꯅꯦ ꯌꯦꯡꯕꯗꯤ ꯑꯗꯣ ꯂꯥꯁꯇꯗꯤ
ꯑꯣꯏꯔꯁꯨ
ꯑꯣꯟꯅ ꯇꯩꯅꯔꯝꯃꯦ
ꯌꯥꯒꯅꯤꯕ ꯌꯥꯒꯅꯤꯕ ꯋꯥꯒꯅꯨꯅꯦ ꯉꯥꯏꯕ ꯇꯝꯃꯨ ꯈꯪꯕ꯭ꯔꯥ
ꯊꯁꯤꯡꯕ꯭ꯔꯦ ꯅꯪꯗꯤ ꯈꯪꯉꯧꯅꯤ ꯑꯩ ꯑꯩꯕꯨ ꯑꯣꯏꯕꯒꯤ ꯄꯥꯡꯍꯥꯏꯗ ꯍꯥꯏꯕꯅꯦ ꯅꯪꯗꯤ ꯈꯪꯉꯦ
ꯅꯠꯇꯦꯍꯦ
ꯇꯨꯃꯤꯟꯅ ꯂꯩꯌꯣ ꯅꯪꯒꯤ ꯈꯣꯟꯖꯥꯎꯗꯣ ꯂꯣꯏ ꯇꯥꯛꯈ꯭ꯔꯦ ꯁꯤꯁꯨꯀꯣ
ꯅꯠꯇꯦꯕ ꯑꯩꯅ ꯍꯥꯏꯕꯗꯤ ꯉꯥꯏꯕꯗꯣ ꯈꯔ ꯁꯥꯡꯅ ꯉꯥꯏꯌꯣ ꯑꯗꯨ ꯌꯥꯒꯅꯤ ꯅꯪꯅ ꯑꯗꯨꯝ ꯊꯥꯔꯗꯤ ꯑꯗꯨꯝ ꯌꯥꯒꯅꯤ ꯅꯪꯅ ꯊꯥꯗ꯭ꯔꯗꯤ ꯃꯥ ꯃꯥꯁꯨ ꯏꯀꯥꯏꯌꯦ ꯍꯥꯏꯕꯗꯨꯗꯤ
ꯑꯃꯨꯛꯀ ꯢꯀꯥꯏꯗꯦ ꯍꯥꯏꯕꯅꯤ ꯃꯥ
ꯑꯗꯣ ꯏꯊꯟꯗ ꯑꯗꯨꯝ ꯊꯥꯈ꯭ꯔꯣ ꯑꯩꯈꯣꯏ ꯌꯥꯎꯗꯕꯤ
ꯏꯁ ꯑꯩꯗꯤ ꯀꯃꯥꯏꯅ ꯊꯥꯗꯣꯏꯕ ꯅꯣꯏꯒꯤ ꯂꯣꯟꯗ ꯍꯧꯔꯛꯑꯒꯦ ꯑꯩ ꯀꯃꯥꯏꯅ ꯈꯨꯝꯗꯣꯏꯕ
ꯅꯣꯏꯒꯤ ꯑꯦ ꯅꯣꯏꯒꯤ ꯂꯣꯟ ꯈꯪꯗꯦ ꯍꯥꯏꯔꯒ ꯂꯣꯏꯔꯦ
ꯑꯗꯨꯗ ꯂꯣꯏ ꯑꯁꯦꯡꯕ ꯍꯥꯏꯗꯣꯛꯀꯗꯕ
ꯑꯩꯩ ꯅꯪꯕꯨ ꯅꯨꯡꯁꯤꯌꯦ ꯍꯥꯢꯌꯣ ꯑꯩ ꯅꯪꯕꯨ ꯇꯁꯦꯡꯅ ꯅꯨꯡꯁꯤꯌꯦ ꯍꯥꯏꯔꯒ ꯂꯣꯏꯔꯦ
ꯍꯥꯏꯔꯣꯏ ꯑꯩ ꯁꯨꯡꯍꯥꯢ ꯍꯥꯏꯔꯣꯏ
ꯑꯩ ꯍꯥꯏꯕꯤꯒꯦ ꯍꯌꯦꯡ
ꯅꯪ ꯍꯥꯏꯕꯤꯒꯦꯔꯣ
ꯎꯝ ꯃꯥꯗꯣ ꯅꯪ ꯍꯥꯏꯕ ꯌꯥꯏꯌꯦ ꯑꯩ ꯑꯗꯨꯝ ꯍꯥꯏꯕꯤꯒꯦꯕ ꯎꯝ ꯃꯥꯣ ꯅꯪꯕꯨ ꯅꯨꯡꯁꯤꯕꯅꯦ ꯑꯗꯨ ꯅꯪꯅ ꯈꯪꯕꯤꯗꯕ ꯍꯥꯏꯔꯒ ꯂꯣꯏꯔꯅꯦ
ꯅꯪ ꯅꯪ ꯍꯥꯏꯒꯗꯕꯁꯦ ꯅꯣꯛꯅꯤꯡꯉꯦꯗ ꯊꯥꯖꯗ꯭ꯔꯦ
ꯑꯛ
ꯉꯁꯤ ꯐꯥꯎꯁꯨ ꯋꯥ ꯑꯃꯐꯥꯎ ꯉꯥꯡꯕꯤꯗꯕꯅꯦ ꯅꯪꯁꯨ ꯉꯁꯤꯗꯤ ꯉꯥꯡꯅꯕꯤꯕ ꯌꯥꯕꯅꯦ ꯅꯣꯏ ꯀꯗꯥꯏ ꯇꯥꯡ ꯀꯌꯥ ꯐꯥꯎꯔꯛꯏꯗꯣꯏꯅꯣꯒꯨꯝꯕꯁꯨꯗ ꯍꯪꯕꯤꯕ ꯌꯥꯕꯅꯤ ꯅꯣꯏꯒꯤ ꯃꯁꯦꯟꯅꯤꯅ ꯅꯪꯒꯤ
ꯅꯈꯅꯤ
ꯑꯦꯡ ꯑꯣꯏꯔꯦ ꯁꯨꯃꯥꯏꯅ ꯉꯥꯡꯕꯤꯅꯤ ꯑꯩꯗꯤ ꯑꯁꯦꯡꯕꯁꯨꯅꯦ
ꯌꯥꯔꯦ ꯅꯆꯤꯟ ꯊꯤꯒꯅꯨ
ꯁꯨꯃꯥꯏ ꯍꯥꯏꯔꯒ ꯅꯪꯅꯦ ꯃꯥꯗꯤ ꯅꯪꯕꯨ ꯌꯥꯝ ꯅꯨꯡꯁꯤꯕꯅꯦ ꯍꯥꯏꯒꯗꯕ ꯑꯣ ꯊꯥꯖꯗ꯭ꯔꯦ ꯇꯥꯖꯗ꯭ꯔꯦ
ꯑꯣ ꯑꯗꯨ ꯑꯩ ꯅꯪꯅ ꯌꯥꯏꯌꯦꯦ ꯍꯥꯏꯕꯤꯌꯣ ꯍꯥꯏꯔꯗꯤ ꯑꯩ ꯍꯥꯏꯔꯅꯤ ꯌꯥꯕ꯭ꯔꯥ ꯑꯗꯨꯗꯤ
ꯍꯥꯏꯔꯨꯅꯨ ꯍꯥꯏꯔꯨꯅꯨ ꯑꯩ ꯏꯀꯥꯏꯕꯅ ꯊꯣꯛꯄ ꯍꯥꯏꯔꯁꯨ ꯊꯥꯖꯔꯣꯏꯌꯦ ꯃꯥꯗꯤ
ꯑꯁ ꯊꯥꯖꯒꯅꯤ ꯑꯩꯅ ꯏꯊꯟꯇ ꯑꯗꯨꯝ ꯃꯤꯕꯨ ꯈꯪꯍꯟꯗꯕ ꯑꯩꯅ ꯏꯊꯟꯇ ꯑꯗꯨꯝ ꯍꯥꯏꯔꯗꯤ ꯌꯥꯒꯅꯤ
ꯈꯪꯗꯦ ꯃꯁꯦ ꯊꯥꯖꯕ ꯌꯧꯒꯣꯠꯄꯅꯦ ꯑꯩꯅ
ꯅꯪ ꯃꯥꯗꯣ ꯅꯪꯕꯨ ꯅꯨꯡꯁꯤ ꯍꯥꯏꯕꯅꯦ ꯎꯝ ꯀꯩꯅꯣ ꯍꯥꯞꯇꯥ ꯎꯝ ꯊꯥ ꯑꯃ ꯁꯨꯈ꯭ꯔꯕ꯭ꯔꯅꯦ ꯅꯪꯅ ꯄꯥꯝꯃꯦ ꯍꯥꯏꯕꯗꯣ ꯁꯨꯗꯔꯤꯗ ꯀꯣ
ꯑꯩꯅ ꯄꯝꯂꯛꯄꯗꯤ ꯁꯨꯈ꯭ꯔꯦ ꯍꯥꯏꯔꯒ
ꯑꯣ ꯑꯣ ꯑꯗꯨꯗꯤ ꯑꯗꯨꯃꯥꯏꯅ ꯍꯥꯏꯈ꯭ꯔꯒꯦꯕ ꯎꯝ ꯃꯥ ꯏ ꯃꯥꯗ ꯃꯥꯗꯣ ꯅꯪꯕꯨ ꯄꯥꯝꯕꯗꯣ ꯊꯥ ꯑꯃ ꯁꯨꯈ꯭ꯔꯕꯅꯦ ꯑꯗꯨ ꯅꯪꯅ ꯈꯪꯗꯕꯒꯤꯅꯦ ꯍꯥꯏꯔꯒ ꯂꯣꯏꯔꯦ
ꯑꯗꯣ ꯀꯩꯗꯧꯉꯩ ꯍꯥꯏꯗꯣꯏꯅꯣ ꯀꯩꯗꯧꯉꯩ ꯍꯥꯏ
ꯍꯌꯦꯡ ꯍꯥꯏꯒꯅꯤ ꯍꯧꯖꯤꯛꯁꯨ ꯌꯥꯏ
ꯄꯨꯡ ꯀꯌꯥꯗ ꯍꯥꯏꯗꯣꯏꯅꯣ
ꯑꯗꯣ ꯄꯨꯡ ꯀꯌꯥꯗ ꯍꯥꯏꯍꯜꯂꯣ ꯍꯥꯏꯕ꯭ꯔꯥ ꯍꯥꯏꯕꯤꯌꯣ ꯍꯥꯏꯕ꯭ꯔꯥ
ꯅꯉꯣꯟꯗꯒꯤ ꯍꯥꯏꯒꯗꯕ ꯑꯩꯉꯣꯟꯗꯒꯤ ꯍꯩꯗꯕꯤꯗ ꯍꯩꯖꯦ ꯍꯥꯏꯔꯁꯨ ꯈꯪꯕ꯭ꯔꯥ
ꯍꯣꯢꯅꯦ ꯑꯩꯒꯤ ꯑꯁꯤ ꯑꯗꯨꯝ ꯇꯧꯅꯕꯒꯤ ꯃꯐꯝꯗ ꯍꯥꯏꯕꯤꯌꯨ ꯍꯥꯏꯕ꯭ꯔꯥ ꯅꯠꯇ꯭ꯔꯒ
ꯍꯣꯏ ꯍꯣꯏ ꯍꯣꯏ ꯍꯣꯏ ꯅꯪꯅ ꯅꯪꯅ ꯊꯕꯛ ꯇꯧꯕꯒꯤ ꯃꯐꯝꯗꯒꯤ ꯍꯥꯏꯈꯔꯣ
ꯑꯗꯣ ꯍꯧꯖꯤꯛ ꯍꯥꯏꯌꯣ ꯍꯥꯏꯕ꯭ꯔꯥ
ꯉꯥꯏꯈꯣ ꯉꯥꯏꯈꯣ ꯅꯪ ꯑꯃꯨꯛꯒ ꯏꯕꯥꯅꯤ ꯑꯃꯨꯛꯀ ꯊꯦꯡꯅꯕ ꯃꯇꯝꯗ ꯇꯟꯅꯔꯒ ꯍꯥꯏꯁꯤꯕ
ꯍꯣꯏꯅꯦ ꯌꯥꯏꯅꯦ ꯁꯤ ꯊꯕꯛ ꯂꯣꯢ
ꯑꯃꯨꯛꯀ ꯃꯥꯁꯦ ꯃꯥꯒꯤ ꯃꯥꯟꯅꯕ ꯑꯩꯈꯣꯏꯗꯣ ꯑꯃꯨꯛꯀ ꯍꯥꯏꯗꯣꯛꯀꯗꯕ ꯃꯅꯕ ꯑꯃꯨꯛꯀꯁꯨ
ꯑꯩꯗꯣ ꯑꯩꯒꯤ ꯑꯩꯒꯤ ꯂꯣꯟꯗ ꯑꯗꯨꯝ ꯍꯥꯏꯈ꯭ꯔꯒꯦꯕ ꯍꯧꯖꯤꯛꯀꯤꯗꯤ ꯗꯥꯔꯦꯛ ꯑꯩꯅꯦ ꯈꯪꯍꯜꯂꯒꯀꯣ